ꯌꯦꯡꯒꯦ ꯌꯦꯡꯒꯦ ꯑꯩꯅ ꯑꯩꯅ ꯀꯩꯅꯣ ꯂꯩꯔꯝꯒꯗ꯭ꯔꯥꯅ ꯀꯣꯛ ꯁꯝꯂꯕꯤ ꯃꯄꯥꯗꯣ ꯁꯤ ꯇꯤꯟ ꯁꯦꯝꯦꯟꯕ ꯌꯥ ꯃꯄꯥ ꯐꯣꯟ ꯇꯧꯔ ꯇꯀꯥꯏꯣ
ꯄꯤꯔꯑꯣ ꯁꯖꯦꯁꯟꯗꯨ ꯄꯤꯔꯣꯑꯣ ꯑꯗꯨ ꯅꯠꯇꯦ ꯑꯗꯨ ꯃꯦꯠꯁꯀꯤꯅꯦ ꯎꯝ ꯇꯕꯤꯔꯣꯑꯣ ꯃꯅꯤꯄꯨꯔꯤꯒꯤꯗ ꯃꯄꯥꯗꯣ ꯉꯁꯥꯏ ꯄꯨꯡ ꯇꯔꯨꯛ ꯃꯈꯥꯏꯗꯩ ꯉꯥꯏꯔꯤꯌꯦ ꯌꯉꯅꯦ ꯀꯨꯏꯃꯟꯈ꯭ꯔꯦ ꯃꯌꯥꯝ ꯃꯄꯥꯟꯗ ꯌꯥꯝ ꯊꯋꯥꯏ ꯌꯥꯎꯖꯩꯕ ꯁꯤꯗꯒꯤꯅꯦ ꯑꯗꯨꯨ ꯁꯤ ꯌꯥꯎꯔꯣꯏ ꯑꯩ ꯍꯥꯏꯒꯦ ꯁꯤ ꯌꯥꯎꯔꯣꯏ ꯁꯤ ꯌꯥꯎꯔꯣꯏ ꯁꯤ ꯆꯤꯟ ꯇꯤꯟ ꯈꯧ ꯉꯧ ꯊꯧ ꯋꯥꯏ ꯌꯥꯡꯈꯣꯛ ꯀꯨꯜ ꯁꯤꯕꯨ ꯏꯒꯗꯕ ꯃꯆꯤꯟ ꯊꯣꯛꯄ ꯀꯨꯟ ꯃꯉꯥ ꯐꯪ ꯁꯤꯒ ꯍꯥꯏꯒꯗ꯭ꯔꯥ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯇꯔꯃ ꯊꯣꯏ ꯇꯔꯥ ꯊꯣꯏ ꯇꯔ ꯂꯣꯏꯔꯣ ꯂꯣꯏ ꯇꯔ ꯏꯔ ꯃꯥ ꯇ ꯇꯇꯦ ꯇꯔꯥꯅꯤꯄꯜ ꯇꯔꯥꯄꯜ ꯀꯨ ꯁꯤꯗꯤ ꯌꯥꯝ ꯍꯩꯈ꯭ꯔꯕꯅꯦ ꯅꯪ ꯃꯃꯥꯡꯗ ꯍꯩꯈ꯭ꯔꯗꯨꯗꯤ ꯀꯨꯟꯃꯥꯊꯣꯏ ꯀꯨꯟꯅꯤꯊꯣꯏ ꯀꯨꯟꯍꯨꯝꯗꯣꯏ ꯀꯨꯟꯃꯔꯤ ꯀꯨꯟꯃꯉꯥ ꯃꯦꯆꯤꯡꯁ ꯑꯝꯇꯪ ꯇꯧꯔꯁꯦꯀꯣ ꯍꯧꯅ ꯊꯋꯥꯏ ꯇꯧꯕꯁ ꯍꯜꯂꯣ ꯭ꯌꯥꯟ ꯆꯥꯥꯟ ꯍꯜꯂꯣ ꯎꯝ ꯍꯂꯣ ꯌꯥ ꯌꯥꯥꯡ ꯀꯩꯅꯣ
ꯅ ꯀꯃꯪꯒꯤ ꯇꯥꯛꯁ ꯀꯌꯥꯃꯨꯛ ꯊꯥꯖꯤꯟꯈ꯭ꯔꯒꯦ
ꯐꯤꯐꯇꯤꯟ ꯊꯥꯎꯖꯟꯈ꯭ꯔ ꯑꯩꯒꯤ
ꯇꯥꯆ ꯐꯤꯞꯇꯤꯟ
ꯎꯝ ꯐꯤꯐꯇꯤꯟꯗꯣ ꯀꯩꯁꯨ ꯀꯩꯁꯨ ꯃꯤꯅꯤꯠ ꯇꯔꯥꯗꯤ ꯀꯝ ꯄ꯭ꯂꯦꯠ ꯂꯣꯏꯅ ꯑꯣꯏꯕꯗꯤ ꯑꯣꯏꯗꯦ
ꯍꯥꯏꯗꯤ ꯅꯪꯒꯤ ꯐꯤ ꯇꯤꯟꯖꯦ ꯍꯥꯏꯒꯦ ꯇꯥꯛꯑꯣꯕ ꯐꯤꯐꯇꯤꯟ ꯑꯣꯏꯕꯁꯦ ꯍꯥꯏꯗꯤ ꯍꯥꯏꯗꯤ ꯇꯥꯛꯁ ꯑꯍꯨꯝ ꯅꯠꯇ꯭ꯔꯕ ꯅꯪꯁꯦ
ꯎꯝ ꯇꯥꯛ
ꯍꯣꯏ ꯁꯝꯃꯤꯠ ꯇꯧꯕꯗꯣ ꯑꯍꯨꯝꯂꯛꯇꯅꯦꯕ ꯅꯪ ꯇꯧꯔꯤꯁꯦ ꯅꯠꯇ꯭ꯔꯥ
ꯃꯥꯅꯦ
ꯑꯗꯨꯗꯤ ꯂꯨꯄꯥ ꯆꯍꯨꯝꯇꯪ ꯄꯤꯕ
ꯆꯈꯨꯝ ꯇꯪꯍꯥꯏꯁꯦ ꯑꯗꯨꯒꯤꯗꯤ ꯅꯠꯇꯦꯌꯦ ꯑꯗꯨ ꯈꯪꯗꯦꯕ ꯑꯁꯦꯡꯒꯤꯗꯤ ꯑꯩꯁꯦ ꯇꯥꯛꯁ ꯐꯤꯐꯇꯤꯟ ꯁꯨꯗ꯭ꯔꯤꯉꯩꯗ ꯍꯥꯏꯥꯟꯅ ꯁꯤꯁꯦ ꯀꯩꯅꯣ ꯇꯧꯋꯦꯅ ꯊꯥꯔꯛꯈ꯭ꯔꯦ ꯃꯣꯏꯅ
ꯎꯝ
ꯑꯩ ꯑꯩꯒꯤꯗꯣ ꯑꯗꯨꯝ ꯄꯩꯁꯥ ꯃꯁꯤꯡꯗꯣ ꯏꯔꯝꯃꯦꯕꯀꯣ ꯀꯩꯅꯣꯗ ꯃꯣꯏꯒꯤ ꯄꯦꯃꯦꯟꯒꯤꯗꯨꯗ ꯑꯗꯨꯗꯨꯒ ꯑꯃꯨꯛ ꯑ ꯇ ꯑꯁꯤꯗ ꯄꯨꯟꯅ ꯀꯩꯅꯣ ꯃꯤꯅꯤꯠ ꯇꯔꯥ ꯐꯥꯕ ꯌꯥꯎꯏꯤ ꯐꯥꯠꯇꯕ ꯌꯥꯎꯏ ꯇꯔꯥ ꯊꯥꯖꯤꯟꯈꯤꯕꯗꯨꯗ ꯑꯩꯅ ꯑꯗꯨꯒ ꯀꯃꯥꯏꯅ ꯇꯧꯔꯛꯏꯅꯣ ꯈꯪꯗꯦꯕ ꯑꯩꯁꯨ ꯐꯖꯅ ꯑꯗꯣ ꯁꯤ ꯑꯃꯨꯛꯀ ꯊꯥꯖꯤꯜꯂꯒ ꯒ꯭ꯌꯥꯟ ꯃꯦꯟ ꯇꯥꯗꯣꯏꯅꯦꯕ
ꯎꯝ
ꯑꯦꯛꯖꯥꯝꯗꯨ ꯂꯩꯔꯤꯕꯁꯤꯗ ꯑꯩꯅ ꯑꯃ ꯃꯄꯨꯡ ꯐꯥꯅ ꯇꯧꯗ꯭ꯔꯕꯅꯤꯅ
ꯎꯝ ꯁꯨꯝꯃꯦ ꯑꯗꯨꯁꯨ ꯑ ꯂꯥꯏ ꯄꯥꯕꯅꯦ ꯁꯨꯝ ꯄꯥꯏ ꯄꯥꯏꯔꯒ ꯑꯗꯨꯝ ꯄꯥꯝꯃꯒ ꯂꯥꯛꯄ ꯇꯧꯔꯁꯨ ꯑꯗꯨꯝ ꯌꯥꯅꯤ
ꯎꯝ ꯌꯥꯅꯤ ꯑꯃꯗꯩꯅ ꯆꯥꯝꯃꯕꯨ ꯎꯝ ꯂ ꯆ ꯆꯦꯒ ꯆꯦꯔꯩꯒ ꯇꯥꯛꯅꯩꯁꯦ ꯑꯗꯨꯝ ꯂꯥꯏꯔꯤꯛꯅꯦꯕ ꯑꯃꯗꯩꯅ ꯌꯥꯡꯈꯩꯕꯣꯝ ꯇꯩꯔꯣꯁꯨ ꯑꯃꯅꯦ ꯌꯥꯝꯈꯩꯕꯨꯨꯏꯔꯣꯁꯨ ꯁꯤꯁꯦ ꯎꯝ ꯁꯤ ꯂꯩꯃꯤꯟꯅꯔꯁꯨ ꯑꯗꯨꯝ ꯐꯣꯟꯗ ꯑꯗꯨꯝ ꯁꯥꯟꯅꯔꯦ
ꯑꯣ ꯑꯗꯨꯦ ꯂꯤꯀꯁꯇ ꯑꯩꯁꯨ ꯄꯥꯥꯎꯧꯕ ꯌꯥꯏ ꯇꯥꯛꯅꯔꯦꯀꯁꯇꯤꯛꯇ
ꯅꯒꯁꯇꯤꯛꯇꯣ ꯍꯣꯔꯦꯟꯗꯒꯤꯩ ꯄꯥꯕ ꯍꯧꯔꯁꯤ ꯄꯥꯝꯃꯤꯟꯅꯔꯁꯦꯕ ꯑꯗꯨ
ꯖꯥ ꯃꯅꯤꯁ ꯄꯃꯤꯁꯤ ꯄꯝꯁꯤ ꯌꯥꯦ ꯑꯩꯉꯣꯟꯗꯂꯤꯂꯤꯁꯇꯤꯒꯤ ꯕꯦꯡꯒꯣꯂꯤꯒꯤ ꯑꯃ ꯂꯩ ꯑꯗꯣ ꯅꯪ ꯄꯥꯅꯤꯡꯕ꯭ꯔꯥ
ꯄꯥꯅꯤꯡꯗꯦ ꯄꯥꯅꯤꯡꯗꯦ ꯑꯩ ꯕꯦꯡꯒꯣꯂꯤ ꯅꯨꯡꯒꯣꯂꯤꯒ ꯑꯃꯠꯇ ꯄꯥꯅꯤꯡꯗꯦ
ꯎ
ꯑꯩ ꯍꯧꯖꯤꯛ ꯄꯥꯅꯤꯡꯉꯤꯁꯦ ꯑꯩ ꯗꯥꯏꯔꯦꯛ ꯗꯥꯏꯔꯦꯛ ꯀꯣꯏꯁꯟꯅꯗꯩ ꯄꯥꯅꯤꯡꯉꯤꯁꯦ ꯂꯩꯇꯕꯩ ꯋꯥꯅꯤ
ꯗꯗꯥꯔ ꯀꯣꯏꯁ ꯐꯪꯣꯗꯥꯔꯣꯏ ꯐꯪꯣꯗꯥꯔ ꯀꯣꯏꯁꯟꯗꯤ ꯐꯪꯕ ꯌꯥꯗꯤ ꯁꯨꯅ ꯀꯔꯒ ꯁꯣꯟꯅꯅꯤꯀꯣ
ꯆꯨꯝꯃꯦ ꯏꯁꯣꯔꯅ ꯍꯥꯏꯕꯅꯦ
ꯑꯗꯣ ꯍꯥꯏꯔꯒ ꯑꯩꯈꯣꯏꯒꯤ ꯗꯤ ꯑꯦꯝ ꯀꯣꯂꯦꯖ ꯃꯅꯨꯡꯗ ꯂꯥꯏ ꯑꯇꯣꯞꯄ ꯑꯃꯁꯨ ꯂꯩꯌꯦ ꯀꯣꯟꯊꯣꯡ ꯉꯝꯃꯤ ꯅꯠꯇꯕ
ꯁ ꯈꯪꯗꯦ ꯑꯗꯨꯗꯤ
ꯑꯗꯨꯁꯨ ꯀꯩꯅꯣ ꯦ ꯃꯣꯏꯒꯤ ꯦꯠꯃꯤꯇꯟ ꯁꯥꯟꯅꯐꯝ ꯂꯩꯕꯗꯣ
ꯑꯥ ꯑꯥ ꯑꯣ ꯂꯩꯕꯅꯦ ꯂꯩꯕꯅꯤ ꯆꯨꯝꯃꯦ
ꯑꯗꯨꯗ ꯑꯃ ꯂꯥꯏꯁꯪꯉ ꯑꯃ ꯂꯩ ꯑꯗꯨ ꯀꯩꯅꯣ ꯂꯏꯕꯅꯣ ꯈꯪꯗꯦ ꯑꯗꯨ
ꯎꯝ ꯆꯁꯤꯡ ꯄꯊꯥꯞ ꯍꯥꯏꯁꯦ ꯀꯩꯅꯣ
ꯆꯁꯤꯡ ꯄꯊꯥꯞ ꯑꯣꯏꯕ
ꯎꯝ
ꯑꯩꯈꯣꯏ ꯆꯁꯤ ꯄꯥꯊꯥ ꯂꯩ ꯄꯥꯊꯥ ꯆꯁꯤ ꯍꯥꯏꯕꯗꯨꯗꯤ ꯆꯁꯤ ꯅꯥꯏꯅ ꯐꯨꯏꯒꯦ ꯍꯥꯏꯗꯤ ꯀꯩꯅꯣ ꯇꯧꯕꯗꯨꯅꯤꯅꯦ ꯈꯔ ꯃꯔꯝ ꯃꯔꯝꯒ ꯅꯥꯏꯅꯒ ꯐꯨꯕꯗꯨꯅꯤ ꯆꯩꯁꯤꯡ ꯊꯥꯔꯗꯤ ꯀ ꯀꯌꯥ ꯇꯔꯦ ꯆꯍꯤꯒꯤ ꯄꯊꯥꯞ ꯑꯣꯏꯁꯠꯂ ꯅꯠꯇ꯭ꯔꯒ ꯆꯩ ꯆꯩꯐꯨꯕꯒꯤ ꯄꯊꯥꯞ ꯑꯣꯏꯕ ꯆꯠꯂꯣ
ꯁꯤꯁꯤꯡꯕꯊꯚꯉꯥꯡ ꯥꯡ ꯂꯥ ꯇ ꯀꯩꯅꯣ ꯑꯣꯏꯔꯝꯃꯅꯤ ꯖꯅꯋꯥꯔꯤ ꯐꯦꯕꯋꯥꯔꯤꯗ ꯑꯣꯏꯔꯝꯃꯅꯤ ꯈꯖꯤꯛ ꯀꯥꯂꯦꯟꯗꯣ ꯌꯥꯎꯋꯦꯕ ꯑꯥ ꯌꯦꯡꯒꯦꯀꯣ ꯑꯩꯦ ꯃꯩꯇꯩ ꯃꯌꯦꯛ ꯔꯥꯏꯝ ꯇꯨ ꯀꯣꯏ ꯆꯗꯨ
ꯀꯩꯁꯤꯡ
ꯁꯤꯛꯁꯤꯖꯟ ꯃꯅꯤꯅꯤꯄꯨꯔ ꯁꯕꯦꯟ ꯗꯦꯁꯤ ꯏꯅꯦꯗꯦ ꯑꯁ ꯏꯅꯦꯗꯦ ꯏꯅꯦꯕꯨ
ꯎꯝ ꯑꯣꯏꯗꯦꯅꯤ ꯍꯧꯖꯤꯣꯅ ꯍꯥꯏꯔꯤ ꯆꯣꯦ
ꯑ ꯎ ꯑꯩꯅ ꯍꯥꯏꯗꯣꯑꯣ ꯆꯨꯝꯗ ꯑꯩꯅ ꯍꯥꯏꯕꯗꯤ ꯑꯗꯨꯝ ꯆꯨꯝꯕꯅꯤ
ꯎꯝ ꯊꯝꯒꯗꯤꯅꯤꯃꯥꯏꯁꯤꯦ ꯑꯗꯣ ꯃꯤꯅꯤꯠꯂꯦꯟ ꯅꯗ ꯅꯪ ꯀꯈ꯭ꯔꯦ ꯅꯠꯇ꯭ꯔꯗ ꯀꯈ꯭ꯔꯔꯤ
ꯃꯊꯟꯗ ꯀ ꯈꯤꯉꯦ
ꯃꯊꯪ ꯀꯛ ꯃꯊꯪ ꯀꯛꯑꯟꯒꯦ ꯃꯊꯪ ꯀꯛꯑꯃꯦꯅ ꯐꯣꯏ ꯎꯝ ꯅꯪꯁꯨ ꯀꯛꯑꯅꯤ ꯅꯪꯁꯨ ꯀꯛꯑꯅꯤ ꯍꯥꯏꯗꯤ ꯃꯥꯅ ꯃꯥꯅ ꯇꯧꯁꯦꯕ
ꯑ
ꯑ
ꯊꯕꯛ ꯇꯧꯃꯤꯟꯅꯕꯗ ꯌꯥꯝꯅ ꯅꯨꯡꯉꯥꯏꯕ ꯃꯤꯁꯛ ꯑꯃꯅꯦꯕ ꯀ ꯆꯏꯦ ꯔꯅꯤ ꯐꯤꯕꯁꯍ
ꯎ ꯀꯅꯥꯅꯣ ꯅꯪ ꯊꯕꯛ ꯇꯧꯅꯅ ꯅꯨꯡꯉꯥꯏꯔꯤ ꯀꯅꯥꯅꯣ
ꯅꯪꯅꯦ
ꯎꯝ ꯑꯩ ꯃꯤꯡꯗꯣ ꯕꯦꯠꯅꯦꯅ ꯍꯥꯏꯌꯣ ꯍꯥꯏꯔ
ꯕꯦꯠꯃꯦꯟ ꯑꯗꯣ ꯑꯩꯅ ꯋꯥꯆꯞꯇ ꯀꯩꯗꯣꯝ ꯊꯥꯔꯛꯀꯦꯨꯀꯣ ꯑꯩ ꯔꯥꯅꯤ ꯐꯤ ꯁꯥꯜꯂꯦꯕ ꯐꯖꯕ꯭ꯔꯦ ꯑꯣ
ꯑ ꯍꯔꯦꯟꯅꯤ ꯌꯦꯦ
ꯍꯧꯖꯤꯛ ꯌꯦꯡ ꯍ ꯌꯥꯔꯔꯣꯏ ꯍꯧꯖꯤꯛ ꯌꯦꯡꯕ ꯎꯝ ꯁꯨꯝꯃꯥꯏ ꯅꯪꯗꯤ ꯀꯣꯛꯊ ꯈꯤꯇꯪ ꯇꯧꯕꯅꯤꯅ
ꯑꯥ
ꯅꯣꯠ ꯁꯄꯣꯔꯇꯤꯡ ꯄꯣꯔꯇꯨꯒꯜ ꯐꯣꯔ ꯔꯣꯅꯥꯜꯗꯣ ꯑꯦꯅꯤꯃꯣꯔ ꯁꯄꯣꯔꯇꯤꯡ ꯗꯦꯝ ꯐꯣꯔ ꯃꯥꯏ ꯕꯣꯏ ꯐ꯭ꯔꯦꯟꯁ ꯃꯦꯟꯇꯦꯜ ꯍꯦꯜꯠ ꯆꯨꯝꯃꯦ
ꯎꯝ
ꯅꯥꯟꯁꯨ ꯑꯩꯉꯣꯟꯗ ꯄꯩꯁꯥꯗꯣ ꯂꯨꯄꯥ ꯑꯩ ꯌꯦꯟ ꯆꯥꯅꯤꯡꯉꯦ ꯍꯥꯏꯕꯁꯨ ꯑꯗꯨꯝ ꯆꯥꯅꯤꯡꯉꯦ ꯍꯥꯏꯕ ꯑꯗꯨꯗꯤ ꯔꯔꯥꯗꯣꯒ ꯃꯁꯤ ꯁꯤꯒ ꯔꯣꯅꯥꯜꯗꯣꯅ ꯍꯦꯟꯅ ꯕꯣꯜ ꯍꯩ ꯍꯥꯏꯌꯦ ꯂꯨꯄꯥ ꯆꯅꯤꯄꯤꯤꯒꯦ
ꯅ ꯂꯣꯅ
ꯍꯣꯏ ꯑꯩꯁꯦ ꯍꯥꯏꯔꯝꯗꯦꯕꯀꯣ ꯑꯗꯨꯗꯨꯒ ꯌꯦꯟ ꯊꯣꯡꯕ ꯆꯥꯅꯤꯡꯉꯦ ꯑꯗꯨꯒ ꯔꯅꯗ ꯍꯦꯅ ꯍꯩꯌꯦꯦꯅ ꯍꯥꯏꯌꯦꯀꯣ ꯌꯥꯔꯣꯏ ꯌꯥꯔꯣꯏ ꯃꯦꯁꯤꯕꯨ ꯔꯣꯅꯥꯗꯣꯅ ꯍꯦꯅ ꯍ ꯍꯥꯏ ꯎꯅ ꯍꯥꯏꯌꯦ ꯀꯁꯤꯕꯨꯙꯤꯣꯜ ꯍꯦꯟꯕꯁꯨ ꯔꯣꯅꯥꯜꯗꯣꯅ ꯍꯦꯜꯂꯤ ꯃꯁꯛ ꯐꯖꯕꯁꯨ ꯔꯣꯅꯥꯜꯗꯣꯅ ꯍꯦꯜꯂꯤ ꯑꯅ ꯍꯥꯏ ꯑꯩꯅ ꯅꯨꯄꯤ ꯃꯁꯛ ꯐꯖꯕꯁꯨ ꯔꯣꯅꯥꯗꯣꯅ ꯍꯦꯜꯂꯤꯒ ꯍꯥꯏ ꯁꯕꯥꯁꯀ ꯍꯥꯏ ꯂꯨꯄꯥ ꯆꯍꯨꯝꯒ ꯀꯥꯄꯩ
ꯎꯝ ꯑꯣ ꯍꯟꯖꯤꯟ ꯍꯟꯖꯤꯟꯅ ꯍꯥꯏꯒꯗꯕꯅꯦ ꯑꯗꯨꯗꯤ
ꯎꯝ ꯍꯣꯔꯦꯟꯁꯨ ꯍꯥꯏꯒꯦ ꯍꯧꯖꯤꯛ ꯁꯤ ꯁꯤꯗꯗꯤ ꯊꯝꯈ꯭ꯔꯒꯦꯕ ꯑꯩꯅ ꯅꯣꯡꯒꯥꯥꯜꯂ ꯄꯠ ꯆꯅꯤꯀ ꯄꯖꯦ ꯇ ꯄꯕꯥ
ꯎꯝ
ꯄꯩꯁꯥ ꯂꯧꯊꯄꯅꯤ ꯑꯥꯏ
ꯄꯩꯁꯥꯗꯤ ꯄꯩꯁꯥꯗꯤ
ꯄꯩꯁꯥ ꯗꯗꯤꯕ ꯀꯩꯅꯣ
ꯏꯁꯥꯁ ꯂꯝꯖꯦꯟ ꯆꯦꯜꯂꯨꯕꯒꯤ ꯎꯝ ꯂꯩ
ꯂꯣꯏꯔꯕ꯭ꯔꯣ ꯂꯣꯏꯔꯕ꯭ꯔꯣ ꯍꯩꯇ꯭ꯔꯦ ꯂꯣꯏꯁꯤꯜꯂꯣꯏ ꯇꯄ ꯉꯥꯏꯔꯦ
ꯌꯥ ꯝ ꯗꯌꯥ
ꯇꯔꯥ ꯇꯉꯕ ꯄꯥꯃꯒꯤ ꯀꯨꯊ꯭ꯔꯥ ꯅꯤꯐꯨ ꯌꯥꯡꯈꯩꯒ ꯀꯩꯅꯗꯤ ꯀꯩ ꯆꯥꯇ
ꯎ ꯐꯪꯗꯦ ꯑꯩ ꯑꯣꯛ ꯑꯣꯏꯅ ꯆꯥꯝꯕ
ꯑꯉꯥꯡꯁꯦ ꯍꯌꯦꯦ ꯃꯥ ꯀꯌꯥꯅꯣꯁꯤꯕꯣ ꯃꯥ ꯇꯔ
ꯆꯥꯅꯤꯡꯕ ꯆꯥꯔ ꯀꯥꯏ ꯊꯅꯣ ꯇ꯭ꯔꯥ ꯆꯠꯄꯤꯉꯦꯠꯇ꯭ꯔ ꯁꯤꯕꯣ
ꯀꯨꯟꯒꯨꯃ ꯆ꯭ꯔ ꯀꯨꯟꯃꯦ
ꯗꯗꯥꯃ ꯃꯒ꯭ꯔ ꯆꯥꯃ ꯆ ꯇ ꯑꯃꯥꯡ ꯍꯥꯏꯗꯤ
ꯑꯜꯔꯦ ꯆꯗꯦ
ꯃꯥ ꯀꯩ ꯍꯥꯏꯅꯣꯉꯣꯏꯁꯤꯛꯑꯣ
ꯇ ꯄꯁ ꯃꯕꯤꯒ ꯆ ꯇꯗꯤ
ꯇꯔ ꯎ ꯅꯠꯇ꯭ꯔ ꯀꯒꯥ
ꯑ ꯇꯥꯗꯤꯁꯨꯨ ꯇ ꯅ ꯃꯆꯒꯤ ꯌꯦ ꯃꯆꯒꯤ ꯌꯦꯅꯤ ꯃꯣꯟꯇ ꯃꯄꯥꯏ
ꯆꯔ ꯍꯖꯅ ꯑꯗꯣ ꯅꯪ ꯁꯤ ꯂꯣꯏꯔꯒ ꯑꯃꯨꯛ ꯑꯩ ꯏꯥꯛ ꯏꯁꯤꯡ ꯑꯇ ꯆꯨꯖꯥꯛ ꯍꯥꯏꯗꯤ ꯏꯃꯨꯡ ꯃꯅꯨꯡ ꯂꯣꯏꯁꯟꯒꯦ
ꯑꯗꯨ ꯁꯥꯟꯁꯦ ꯆ ꯑꯗꯨ ꯁꯁꯦ ꯑꯩ ꯍꯧꯖꯤꯛ ꯗꯨꯀꯥꯟ ꯆꯂꯧꯗꯅꯦ ꯇꯇꯝ ꯁ
ꯑꯩꯗꯤ ꯀꯣꯏꯄ ꯄꯨꯕ ꯌꯥꯗꯦꯕ ꯅꯠꯇꯣ ꯃꯥꯡꯉꯦ ꯍꯥꯏꯕ ꯀꯥ ꯂꯩꯊꯣꯛꯑꯗꯤ
ꯑꯩꯁꯨ ꯀꯥꯔꯗꯩꯅ ꯊꯣꯛꯇꯣꯏꯁꯤꯦ ꯅꯪꯒꯤ ꯁꯦꯂꯨꯂꯔ ꯂꯩꯇ꯭ꯔꯣ
ꯁꯦꯂꯨꯂꯔ ꯂꯩ ꯑꯗꯨꯗꯤ ꯑꯥꯏꯐꯣꯟꯗ ꯌꯥꯎꯈ꯭ꯔꯦ ꯁꯤꯗꯤ ꯑꯦꯟꯗ꯭ꯔꯣꯏꯗꯅꯦ
ꯑꯥꯏ ꯐꯣꯟ ꯋꯥꯏꯐꯥꯏ ꯊ ꯑꯣ
ꯑ ꯃ ꯄꯨꯨꯔ ꯆꯠ ꯇ
ꯍꯣꯏ ꯍꯥꯏꯗꯤ ꯑꯩꯗꯤ ꯇꯥꯛꯁꯨ ꯉꯁꯤ ꯌꯥꯝꯅ ꯃꯌꯥꯝ ꯇꯧꯍꯧꯗꯦ ꯁꯤꯅꯦ ꯑꯩ ꯋꯥ
ꯀꯦꯔꯦ ꯑꯦ ꯅꯪ ꯑꯗꯨꯝꯕ ꯀꯩꯅꯣ ꯉꯥꯏꯉꯝꯁꯤ ꯉꯝꯗꯕꯗ ꯇꯧꯒꯅꯣ ꯑꯩꯁꯨꯦ ꯋꯥꯔꯤꯕꯅꯤ ꯉꯁꯥꯏ ꯍꯜꯂꯛꯄꯗꯒꯤꯩ ꯄꯣꯊꯥꯕꯐꯥꯎ ꯐꯪꯗ꯭ꯔꯤꯕꯅꯤ
ꯀꯌꯥ ꯇꯧꯁꯤꯒꯦ ꯑꯗꯨꯗꯤ
ꯈꯪꯗꯦ
ꯑꯄꯥꯟꯗꯩ ꯍꯧꯔꯣꯏꯁꯤꯔꯥ ꯑꯗꯣ ꯅꯪ ꯑꯃꯨꯛ ꯑꯃꯗ ꯀꯣꯜ ꯇꯧꯔꯛꯑꯦ ꯇꯣ ꯅꯪ ꯄꯥꯏꯗꯣꯔꯤꯕ꯭ꯔꯣ
ꯏꯁ꯭ꯇꯣꯁꯦ ꯉꯁꯤꯗꯤ ꯋꯥꯔꯦ ꯍꯌꯦꯡ ꯁꯪ ꯈꯔꯗꯤ
ꯑꯩ ꯇ ꯂꯩꯔꯦ ꯑꯩꯗꯤ ꯉꯁꯤ ꯇꯥꯛ ꯃꯉꯥ ꯁꯨꯗ꯭ꯔ꯭ꯔꯗꯤ ꯅꯪ ꯁꯥꯟꯅꯅꯤꯡꯗꯁꯨ ꯑꯗꯨꯝ ꯁꯥꯟꯅꯁꯦ ꯑꯩ ꯑꯅꯤꯇ ꯉꯥꯏ
ꯉꯝꯃꯔꯣꯏ ꯑꯩ ꯌꯥꯝ ꯋꯥꯔꯦ ꯇꯥꯛꯁꯅꯤꯗꯣ ꯃꯆꯤꯠ ꯃꯇꯆꯤꯠ ꯇꯧꯔ ꯇꯣꯛꯑꯁꯦ ꯃꯤꯅꯤ ꯁꯀ ꯍꯨꯃꯔꯦ ꯍꯨꯃꯔ ꯑꯩ ꯉꯁꯤꯗꯤ ꯉꯝꯃꯔꯣꯏ ꯋꯥꯦ ꯍꯥꯏꯕ ꯄꯩꯈꯥꯅꯦ ꯍꯥꯏꯕ
ꯑꯩ ꯍꯥꯏꯦ ꯃꯔꯛ ꯃꯔꯛ
ꯈꯤꯇꯪ ꯈꯟꯕꯤꯔꯣꯏꯕ ꯃꯥꯒꯤ ꯅꯣꯠꯕꯨꯛꯁꯨ ꯑꯩꯅ ꯕꯣꯛꯁ ꯑ ꯅꯣꯠ ꯕꯨꯛ ꯕꯣꯔꯥ ꯑꯃꯁꯨ ꯏꯗꯣꯏꯒꯤ ꯂꯩꯔꯤꯕ ꯁꯤ ꯌꯦꯡꯉꯨꯅꯦ ꯑ ꯐꯣꯟ ꯋꯥꯔꯤꯔꯤꯁꯤꯁꯨ ꯑꯃꯨꯛ ꯁꯥꯥꯟꯅꯁꯦꯌꯦ